ꯇꯥꯕ꯭ꯔꯣ
ꯑꯥ ꯇꯥꯏꯌꯦ
ꯍꯧꯖꯤꯛꯇꯤ ꯀꯔꯤ ꯇꯧꯔꯦ
ꯀꯩꯁꯨ ꯇꯧꯗꯦ ꯁꯨꯝ ꯂꯧꯕꯨꯛ ꯂꯣꯝꯗ ꯋꯥꯛꯀꯤꯡ ꯊꯣꯛꯂꯛꯑꯝꯃꯤ
ꯑꯣ ꯑꯁ ꯅꯨꯡꯉꯥꯏꯔꯝꯒꯅꯤꯅꯦ
ꯑꯥ ꯅꯨꯡꯉꯥꯏꯌꯦ
ꯅꯣꯡꯗꯤ ꯆꯨꯕ꯭ꯔꯥ
ꯅꯣꯡ ꯍꯧꯖꯤꯛꯇꯤ ꯆꯨꯗꯦ ꯉꯁꯥꯏꯗꯤ ꯆꯨꯔꯝꯃꯦ
ꯑꯣ ꯑꯩꯁꯨ ꯃꯄꯥꯟ ꯍꯧꯖꯤꯛꯅ ꯗꯨꯝ ꯑꯥ ꯃꯄꯥꯟꯗꯒꯤ ꯑꯗꯨꯝ ꯍꯜꯂꯛꯂꯒ ꯂꯩꯌꯦ ꯌꯨꯝꯗ ꯑꯗꯨꯝ ꯐꯝꯔꯒ ꯂꯩꯌꯦ
ꯑꯣ ꯅꯣꯡ ꯆꯨꯕ꯭ꯔꯣ ꯑꯗꯨꯗ
ꯅꯣꯡ ꯆꯨꯗꯦ ꯑꯗꯨꯕꯨ ꯍꯧꯖꯤꯛꯇꯤ ꯅꯨꯡꯉꯥꯏꯌꯦ
ꯑꯣ
ꯁꯨ ꯁꯥꯗꯦ ꯅꯣꯡꯁꯨ ꯆꯨꯗꯦ ꯑꯗꯨꯝ ꯅꯨꯡꯉꯥꯏꯌꯦ
ꯑꯣ ꯑꯩꯈꯣꯏꯗꯤ ꯉꯁꯥꯏ ꯅꯣꯡ ꯀꯟꯅ ꯆꯨꯔꯝꯃꯦ ꯑꯗꯣ ꯍꯧꯖꯤꯛꯇꯤ ꯍꯥꯡꯈ꯭ꯔꯦ
ꯑꯣ ꯑꯗꯨꯗꯤ ꯏꯪꯔꯝꯒꯅꯤ
ꯑꯥ ꯏꯪꯉꯦ ꯍꯧꯖꯤꯛꯇꯤ
ꯎꯝ ꯀꯔꯤ ꯏꯟꯁꯥꯡ ꯆꯥꯕ꯭ꯔꯥ ꯉꯁꯤꯗꯤ
ꯑꯥ ꯉꯁꯤꯗꯤ ꯍꯋꯥꯏ ꯑꯁꯥꯡꯕꯤꯗꯣ
ꯑꯣ ꯍꯥꯎꯒꯅꯤ ꯊꯔ ꯎꯝ ꯊꯔꯣꯏ ꯌꯥꯝ ꯕ꯭ꯔꯥ ꯅꯣꯏ ꯂꯝꯗꯗꯤ ꯊꯔꯣꯏ
ꯑꯥ ꯑꯥ ꯊꯔꯣꯏ ꯌꯥꯝꯃꯦ ꯑꯗꯨꯝ
ꯑꯣ ꯑꯁ ꯌꯥꯝꯅ ꯍꯥꯎꯒꯅꯤ ꯑꯩꯈꯣꯏꯗꯤꯁ ꯆꯍꯤ ꯀꯨꯏꯈ꯭ꯔꯦ ꯑ ꯊꯔꯣꯏ ꯆꯥꯗꯕꯀꯣ
ꯑꯣ
ꯑꯗꯨ ꯑꯁꯪꯕꯔꯥ ꯅꯠꯇ꯭ꯔꯒ ꯑꯥ ꯀꯔꯤꯅꯣ ꯎꯝ ꯎꯝ ꯑꯇꯦꯟꯕꯗꯨꯔꯥ ꯑꯥꯎ
ꯑꯇꯦꯟꯕꯗꯣ
ꯎꯝ ꯑ ꯂꯩꯄꯨꯛꯇ ꯂꯧꯗ ꯂꯧꯗꯒꯤ ꯂꯧꯕ꯭ꯔꯥ ꯅꯠꯇ꯭ꯔꯒ ꯊꯔꯣꯏꯗꯣ
ꯂꯧꯗꯒꯤꯅꯦ
ꯑꯣ ꯑꯁ ꯑꯗꯨꯗꯤ ꯌꯥꯝ ꯅꯨꯡꯉꯥꯏꯔꯝꯒꯅꯤꯅꯦ ꯅꯈꯣꯏꯗꯤ
ꯑꯥ
ꯍꯧꯖꯤꯛꯀꯥꯟꯗꯤ ꯃꯃꯟ ꯇꯥꯡꯕ꯭ꯔꯥ ꯊꯔꯣꯏꯁꯦ
ꯎꯝ ꯊꯔꯣꯏ ꯑꯗꯨꯝ ꯇꯥꯡꯉꯦ ꯍꯧꯖꯤꯛ ꯀꯣꯛꯇꯥ ꯑ ꯊꯔꯣꯏ ꯀꯣꯛꯇꯥꯗꯣ
ꯎꯝ
ꯑꯗꯨꯗꯣ ꯕꯖꯥꯔꯗ ꯐꯤꯐꯇꯤ ꯁꯤꯛꯁꯇꯤ ꯑꯗꯥꯏꯅ ꯌꯣꯜꯂꯦ
ꯑꯣ ꯃꯃꯜ ꯇꯥꯡꯉꯦꯀꯣ
ꯑ
ꯅꯪꯗꯤ ꯑꯇꯦꯟꯕꯅ ꯍꯥꯎꯋꯦ ꯍꯥꯏꯕ ꯅꯠꯇ꯭ꯔꯥ
ꯑ ꯑꯇꯦꯟꯕꯅ ꯍꯥꯎꯋꯦ
ꯑꯣ ꯃꯅꯝꯁꯦ ꯈꯔꯗꯤ ꯑ ꯂꯩꯇꯕ꯭ꯔꯥ ꯑꯇꯦꯟꯕꯅ
ꯑ ꯃꯅꯝ ꯈꯔ ꯂꯩꯇꯦ ꯑꯇꯦꯟꯕꯗꯨꯗꯤ
ꯑꯣ
ꯉꯧꯕꯥꯅ ꯍꯧꯕ꯭ꯔꯥ ꯅꯠꯇ꯭ꯔꯒꯅ ꯀꯃꯥꯏꯅ ꯊꯣꯡꯕꯅ ꯍꯥꯎꯕ꯭ꯔꯥ ꯑ ꯑꯗꯨ ꯊꯔꯣꯏꯗꯣ
ꯉꯧꯕꯅ ꯍꯦꯟꯅ ꯍꯥꯎꯋꯦ ꯃꯍꯤ ꯌꯥꯎꯍꯟꯗꯕꯤꯗ ꯉꯧꯕꯗꯣ
ꯑꯣ
ꯑꯗꯨꯅ ꯍꯦꯜꯂꯦ ꯍꯥꯎꯕ
ꯑꯃꯨꯨꯔꯛ ꯁꯥꯍꯟ ꯁꯥꯍꯜ ꯁꯥꯍꯟꯔꯒ
ꯑ ꯃꯣꯔꯣꯛ ꯁꯅꯥ
ꯑꯣ ꯑꯗꯨ ꯑꯂꯨ ꯑꯂꯨꯁꯨ ꯑꯂꯨꯁꯨ ꯍꯥꯞꯄ ꯌꯥꯏꯅꯀꯣ
ꯑꯥ ꯍꯥꯞꯄꯦ ꯑꯗꯨꯝ ꯍꯥꯏꯗꯤ ꯃꯐꯣꯟ ꯇꯥꯅꯕ
ꯎꯝ ꯑꯥꯎ ꯑꯗꯨ ꯄꯥꯟ ꯄꯥꯟ ꯍꯥꯏꯕ꯭ꯔꯥ ꯀꯔꯤ ꯍꯥꯏꯕ꯭ꯔꯥ ꯑꯃ ꯂꯩꯌꯦꯅ ꯑꯂꯨ ꯅꯠꯇꯕ
ꯑ ꯄꯥꯟ
ꯍꯣꯏ ꯄꯥꯟꯅ ꯍꯥꯎꯕ꯭ꯔꯥ ꯅꯠꯇ꯭ꯔꯒ ꯍꯦꯟꯅ ꯑꯂꯨꯅ ꯍꯦꯛ ꯍꯥꯎꯕ꯭ꯔꯥ ꯅꯪꯒꯤꯗꯃꯛꯇꯤ ꯅꯪꯒꯤꯗꯤ
ꯄꯥꯟꯅ ꯍꯦꯜꯂꯦ ꯍꯥꯎꯕꯗꯤ ꯑꯂꯨꯗꯒꯤ
ꯑꯣ ꯃꯦꯠꯔꯒ ꯀꯣ
ꯍꯣꯏ
ꯃꯦꯠꯇ꯭ꯔꯗꯤ ꯈꯔꯗꯤ ꯑ ꯍꯥꯎꯔꯝꯔꯣꯏꯀꯣ
ꯎꯝ ꯃꯦꯠꯇ꯭ꯔꯗꯤ ꯍꯥꯎꯇꯦ ꯃꯦꯠꯂꯥꯒꯅ ꯍꯦꯜꯂꯦ ꯍꯥꯎꯕ
ꯃꯦꯠꯄꯅ ꯍꯥꯎꯒꯗꯕ ꯃꯥꯟꯕꯪ ꯑꯩꯁꯨ ꯅꯣꯡꯃ ꯇ꯭ꯔꯥꯏ ꯇꯧꯕꯤꯒꯦ ꯄꯟꯅ ꯑꯩꯗꯤ ꯊꯣꯡꯗ꯭ꯔꯤꯌꯦ ꯄꯟꯅꯗꯤ ꯑꯂꯨꯒꯗꯤ ꯃꯔꯥꯛ ꯃꯔꯥꯛꯇꯗꯤ ꯆꯥꯌꯦ
ꯑꯣ ꯑꯂꯨ ꯍꯥꯞꯄꯗꯣ ꯑꯗꯨꯒ ꯆꯞ ꯃꯥꯟꯅꯩꯌꯦ ꯑꯗꯨꯝ ꯄꯥꯟ ꯍꯥꯞꯄꯗꯨꯖꯨ
ꯑꯥ
ꯉꯥ ꯉꯥꯁꯨ ꯌꯝꯕ꯭ꯔꯥ ꯅꯣꯏꯗꯗꯤ ꯅꯣꯏ ꯂꯝꯗꯗꯤ ꯑꯣꯞ ꯂꯧꯗ ꯂꯧꯗ ꯂꯩꯕ꯭ꯔꯥ ꯅꯠꯇ꯭ꯔꯒ
ꯂꯧꯗꯒꯤ ꯐꯥꯕ ꯑꯣꯑꯦ ꯑꯗꯨꯗꯨꯒ ꯏꯁꯥ ꯏꯁꯥꯒꯤ ꯄꯨꯈ꯭ꯔꯤꯗꯁꯨ ꯑꯗꯨꯝ ꯉꯥ ꯊꯥꯗꯅꯩꯌꯦ ꯆꯥꯅꯕ
ꯑꯣ ꯅꯪꯗꯤ ꯅꯪꯁꯨ ꯄꯣꯈ꯭ꯔꯤ ꯂꯩꯕ ꯅꯈꯣꯏꯒꯤꯁꯨ
ꯑꯥ ꯂꯩ
ꯑꯁ ꯌꯥꯝ ꯅꯨꯡꯉꯥꯏꯒꯅꯤꯅꯦ ꯑꯗꯨꯗꯤ ꯅꯈꯣꯏꯗꯤ ꯊꯥꯔꯣꯏꯁꯨ ꯑꯗꯨꯒ ꯀ꯭ꯔꯤꯅꯣ ꯉꯥꯁꯨ ꯃꯄꯥꯟꯗ ꯀꯩꯊꯦꯜꯗ ꯀꯩꯊꯦꯜꯗꯒꯤ ꯂꯧꯔꯔꯣꯏꯅꯦ
ꯍꯣꯏ
ꯌꯥꯝ ꯐꯥꯏꯍꯦ
ꯑ ꯑꯩꯈꯣꯏꯅ ꯀꯩꯊꯦꯜꯗꯒꯤ ꯂꯩꯕ ꯍꯥꯏꯕꯕꯨ ꯃꯆꯜ ꯃꯔꯨ ꯃꯔꯥꯡ ꯖꯤꯔꯥ ꯀꯩꯀꯩ ꯑꯗꯨ ꯈꯛꯇꯅꯤꯗ ꯑꯗꯨꯒ ꯊꯥꯎ ꯀꯩꯀꯩꯖꯨ ꯌꯨꯝꯗ ꯍꯪꯒꯥꯝ ꯊꯥ ꯍꯨꯜꯂꯒ ꯑꯩꯈꯣꯏꯅ ꯑꯗꯨꯝ ꯁꯨꯡꯖꯔꯦꯕ
ꯑꯣ ꯑꯗꯨꯗꯤ ꯌꯥꯝ ꯐꯥꯏꯍꯦ ꯅꯣꯏꯗꯤ
ꯑ
ꯑꯗꯨꯗꯤ ꯏꯁꯥꯅ ꯁꯦꯝꯕ ꯆꯥ ꯆꯥꯕꯅꯤꯅꯦ ꯑꯗꯨꯅ ꯍꯛꯆꯥꯡꯁꯨ ꯌꯥꯝ ꯐꯥꯏꯕꯀꯣ ꯌꯥꯝ ꯅꯨꯡꯉꯥꯏꯌꯦ
ꯅꯣꯏꯒꯤꯗꯤ ꯉꯁꯥꯏ ꯀꯩꯖꯡ ꯊꯣꯡꯒꯦ
ꯎꯝ ꯑꯗꯨꯒ ꯑꯣꯛꯁꯥ ꯑꯣꯛꯁꯥ ꯈꯣꯏꯗꯤ ꯆꯥꯕ꯭ꯔꯥ ꯁꯥ ꯈꯣꯏꯗꯤ ꯅꯣꯏꯁꯨ ꯑꯣ ꯑꯣꯛꯁꯥꯁꯦ ꯅꯣꯏ ꯀꯃꯥꯏ ꯊꯣꯡꯕ꯭ꯔꯥ
ꯊꯥꯎ ꯌꯥꯎꯍꯟꯗꯕꯤꯗ ꯀꯨꯀꯔꯗ ꯀꯥꯝꯃꯒ ꯆꯥꯏ ꯑꯗꯨꯝ
ꯑꯣ ꯀꯨꯀꯔꯗꯒꯤ ꯍꯦꯟꯅ ꯍꯥꯎꯕ ꯃ ꯂꯩꯀꯣ ꯃꯤꯈꯣꯏ ꯀꯨꯀꯔꯅ ꯑꯗꯨꯝ ꯀꯥꯞꯄꯦ ꯍꯥꯏꯌꯦ
ꯑꯣ
ꯑꯗꯨ ꯎꯝ ꯎꯝ ꯍꯥꯏꯌꯣ
ꯥꯉꯧꯔꯒ ꯊꯥꯎ ꯌꯥꯎꯔꯒ ꯊꯣꯡꯕꯖꯦ
ꯎꯝ ꯑꯣ
ꯊꯥꯎ ꯌꯥꯎꯗꯕꯤ ꯊꯣꯡꯕꯖꯦ ꯁꯤꯅ ꯍꯦꯜꯂꯦ ꯍꯥꯎꯕ
ꯑꯣ ꯀꯃꯥꯏꯅ ꯊꯣꯡꯕ꯭ꯔꯥ ꯑꯥ ꯁꯥ ꯍꯥꯞꯔꯒ ꯏꯁꯤꯡ ꯍꯥꯞꯄ꯭ꯔꯥ ꯅꯠꯇ꯭ꯔꯒ ꯍꯥꯟꯅ ꯉꯧꯕ꯭ꯔꯥ
ꯍꯥꯟꯅ ꯊꯥꯎ ꯌꯥꯎꯗ ꯁꯥ ꯑꯣꯛꯁꯥꯗꯣ ꯃꯁꯥꯒꯤ ꯊꯥꯎ ꯈꯔ ꯊꯣꯛꯄꯗꯣ
ꯎꯝ
ꯑꯗꯨꯗꯨꯅ ꯍꯥꯟꯅ ꯈꯇꯪ ꯉꯧꯔꯦ ꯑꯗꯨꯗꯨꯒ ꯇꯤꯜꯍꯧ ꯆꯅꯝ ꯃꯔꯨ ꯃꯔꯥꯡ ꯀꯩꯀꯩ ꯂꯣꯏꯅ ꯍꯥꯞꯆꯜꯂꯦ
ꯑꯥꯎ
ꯑꯗꯨꯗꯨꯒ ꯉꯥꯏꯍꯥꯛꯇꯪ ꯉꯧꯔꯒ ꯊꯨꯝ ꯆꯥꯏꯁꯤꯜꯂꯒ ꯃꯍꯤ ꯈꯤꯇꯪ ꯊꯣꯛꯍꯜꯂꯦ
ꯑꯥ
ꯑꯗꯨꯗꯨꯒ ꯃꯍꯤ ꯈꯤꯇꯪ ꯊꯣꯛꯂꯛꯄꯒ ꯃꯍꯤꯗꯣ ꯑꯃꯨꯛ ꯈꯔ ꯀꯪꯊꯔꯛꯄꯒ ꯏꯁꯤꯡ ꯍꯥꯞ ꯒ ꯀꯥꯃ
ꯑꯣ ꯑꯗꯨꯒ ꯉꯥꯎꯕ
ꯑꯥ ꯑꯗꯨꯒ ꯉꯧꯔꯒ ꯆꯥꯕ
ꯑꯣ ꯍꯧꯔꯝꯒꯅꯤ
ꯑ ꯅꯣꯏꯒꯤꯗꯤ ꯀꯃꯥꯏꯅ ꯊꯣꯡꯒꯦꯗ
ꯑꯩꯈꯣꯏꯅ ꯑꯩꯈꯣꯏꯅ ꯊꯣꯡꯕꯗꯤ ꯑꯗꯨꯝ ꯑꯩꯈꯣꯏꯁꯨ ꯑꯗꯨꯝ ꯍꯥꯟꯅ ꯉꯧ ꯕꯁꯨ ꯌꯥꯏ ꯑꯗꯨꯒ ꯑꯥ ꯊꯧ ꯆꯥꯅꯤꯡꯗꯕ ꯑꯩꯈꯣꯏꯅ ꯑꯗꯨꯝ ꯏꯁꯤꯡ ꯀꯣ
ꯑꯥ
ꯏꯁꯤꯡ ꯍꯥꯞꯄ꯭ꯔꯒ ꯑꯗꯨꯝ ꯃꯔꯣ ꯃꯔꯥꯡ ꯑꯗꯨꯝ ꯍꯥꯞꯄ꯭ꯔꯒ ꯀꯣ
ꯑꯥ
ꯑꯥ ꯑꯗꯨ ꯃꯅꯝ ꯃꯅꯝ ꯀꯔꯤꯔ꯭ ꯑꯥ ꯃꯅꯝ ꯊꯣꯛꯅꯤꯡꯉꯥꯏꯀꯣ
ꯑꯥ
ꯀꯔꯤ ꯀꯔꯤꯔ ꯑꯗꯨꯝ ꯃꯔꯣꯏ ꯃꯔꯥꯡ ꯍꯥꯞꯔꯒ ꯑꯗꯨꯝ ꯑꯩꯈꯣꯏꯁꯨ ꯑꯗꯨꯝ ꯊꯣꯡꯉꯦ
ꯑꯣ ꯅꯣꯏꯒꯤꯅꯦ ꯍꯦꯟꯅ ꯍꯥꯎꯔꯝꯗꯧꯗꯤ ꯃꯥꯜꯂꯦ
ꯈꯪꯗꯦ ꯅꯣꯏꯒꯤꯅ ꯍꯥꯎꯒꯅꯤꯗ ꯅꯣꯏꯗꯤ ꯆꯥꯛ ꯌꯦꯟꯁꯥꯡ ꯊꯣꯡꯕ ꯍꯥ ꯍꯩꯕꯅꯤꯅ ꯑꯗꯨ ꯏꯁꯤꯡ ꯌꯥꯝꯗꯕꯅꯀꯣ
ꯑ
ꯑꯗꯨꯝ ꯍꯧꯕꯗꯤ ꯍꯧꯕ ꯑꯩꯈꯣꯏꯒꯤ ꯑꯩꯈꯣꯏꯒꯤ ꯑꯩꯈꯣꯏꯅ ꯊꯨꯡꯕ ꯒꯤꯗꯣ ꯅꯣꯏꯅ ꯊꯣꯡꯕꯗꯤ ꯈꯪꯗꯦ ꯑꯗꯨꯕꯨ ꯑꯩꯈꯣꯏꯅ ꯊꯣꯡꯕꯒꯤ ꯗꯣ ꯑꯗꯨꯝ ꯇꯧꯋꯦ ꯑꯦꯁꯤꯪ ꯌꯥꯝꯗ꯭ꯔꯒꯀꯣ
ꯎꯝ ꯁꯟꯁꯥꯗꯤ ꯆꯥꯕ꯭ꯔꯥ ꯑꯗꯨꯗꯤ ꯀꯃꯥ ꯀꯃꯥꯏꯅꯥ ꯊꯣꯡꯒꯦ ꯁꯟꯁꯥꯗꯤ
ꯑꯥ ꯁꯟꯁꯅ ꯑꯗꯨꯃꯥꯏ ꯎꯟ ꯏꯁꯤꯡ ꯏꯁꯤꯡ ꯉꯧ ꯉꯧꯕ ꯆꯥꯅꯤꯡꯕ ꯑꯩꯈꯣꯏꯅ ꯑꯗꯨꯝ ꯑꯗꯨ ꯑꯣꯛꯁꯥꯒꯨꯝꯅꯀꯣ
ꯍ
ꯑꯗꯨꯝ ꯍꯥꯄꯦ ꯑꯗꯨꯒ ꯑꯥ ꯑꯣꯛꯁꯥ ꯑꯥ ꯅꯠꯇꯦ ꯏꯁꯤꯡ ꯉꯧꯕ ꯆꯥꯅꯤꯡꯗꯕ ꯈꯣꯏꯅ ꯑꯗꯨꯝ ꯏꯁꯤꯡ ꯍꯥꯟꯅ ꯏꯁꯤꯡ ꯍꯥꯞꯔꯒ ꯑꯗꯨꯝ ꯊꯣꯡꯔꯒ ꯑ ꯂꯣꯛꯑꯣ ꯀꯩꯅꯣ ꯎꯟ ꯀꯔꯤ ꯍꯥꯏꯒꯦꯔꯥ ꯑꯩ ꯈꯪꯗ꯭ꯔꯦ ꯍꯥꯏꯕꯁꯦ ꯑꯗꯨ ꯃꯁꯥꯂꯥ ꯀꯨꯕ ꯀꯣ ꯃꯔꯣ ꯃꯔꯥꯡ ꯑꯗꯨꯝ ꯍꯥꯞꯔꯒ ꯊꯨꯝ ꯊꯨꯝꯁꯨ ꯍꯥꯞ ꯍꯥꯐꯦ ꯎꯣꯔꯣꯛꯇꯨ ꯁꯥꯔꯒꯀꯣ
ꯑ
ꯑꯥ ꯃꯤꯈꯣꯏꯅ ꯑꯣꯃ꯭ꯔꯨꯛ ꯁꯥꯕ ꯆꯥꯅꯤꯡꯕ ꯈꯣꯏꯅ ꯎꯨꯃꯣꯛꯇꯣ ꯌꯥꯝꯅ ꯍꯥꯞꯄꯦ ꯑꯗꯨꯒ ꯎꯝ ꯑꯗꯨꯝ ꯊꯣꯡꯉꯦ ꯑꯩꯈꯣꯏꯁꯨ ꯑꯗꯨꯒ ꯀꯔꯤꯅꯣ ꯎꯝ ꯍꯧꯖꯤ ꯑ ꯍꯧꯖꯤꯛꯀꯥꯟ ꯍꯧꯖꯤꯛꯀꯥꯟ ꯌꯥꯝꯅ ꯆꯥꯕꯗꯣ ꯑ ꯀꯔꯤꯔ ꯎꯝ ꯉꯔꯥꯡ ꯍꯥꯏꯕꯗꯣ ꯑ ꯀꯔꯤꯔꯥ ꯑꯩ ꯃꯃꯤꯡ ꯀꯧꯈ꯭ꯔꯦꯅꯦ ꯎꯝ ꯈꯣꯡꯁꯣꯏ ꯅꯠꯇꯕ ꯀꯧꯈ꯭ꯔꯦ ꯈꯥ ꯈꯥ ꯀꯥꯡꯁꯣꯏꯁꯨ ꯀꯥꯡꯁꯣꯏꯁꯨ ꯍꯥꯞꯑ ꯌꯥꯏ ꯀꯥꯡꯁꯣꯏꯁꯨ
ꯑꯣ
ꯈꯪꯁꯣꯏ ꯅꯠꯇꯕ ꯑ ꯑꯃ ꯂꯩꯌꯦꯅ ꯎꯝ ꯍꯧꯖꯤꯛꯀꯥꯟꯁꯦ ꯆꯥꯕꯗꯣ ꯁꯧꯒ꯭ꯔꯤ ꯍꯣꯏ ꯁꯧꯒ꯭ꯔꯤꯁꯨ ꯑꯗꯨꯝ ꯍꯥꯞꯄꯦ ꯑꯣ ꯑꯣꯛꯁꯥꯗꯨꯁꯨ ꯑꯩꯈꯣꯏꯗꯤ ꯁꯧꯒ꯭ꯔꯤ ꯍꯥꯞꯄꯅꯦ
ꯑꯣ ꯑꯗꯨ ꯍꯥꯞꯄꯤꯗꯨꯅ ꯀꯩꯒꯤꯅꯣ
ꯎꯝ ꯑ ꯁꯣꯏꯕꯨꯝꯅꯀꯣ
ꯑꯥ
ꯃꯥꯒꯤ ꯇꯦꯁꯗꯣ
ꯍꯥꯥ
ꯑꯩ ꯑꯩ ꯑꯇꯩꯒꯤ ꯋꯥ ꯍꯥꯏꯕꯤꯈ꯭ꯔꯦ ꯑ ꯁꯣꯏꯕꯨꯝꯅ ꯑꯗꯨꯝ ꯍꯥꯞ ꯁꯣꯏꯕꯨꯝꯅ ꯑꯗꯨꯝ ꯍꯥꯞꯄꯅꯤ ꯎꯝ ꯃꯥꯒꯤ ꯆꯥꯕꯗꯀꯣ ꯆꯞ ꯃꯥꯟꯅꯩ ꯑꯗꯨꯒ
ꯑꯣ ꯁꯣꯏꯕꯨꯝ ꯍꯥꯞꯄꯁꯦ ꯍꯥꯎꯕ꯭ꯔꯣ
ꯎꯝ ꯍꯣꯏ ꯍꯥꯞꯄ ꯅꯨꯡꯉꯥꯏꯕꯅꯦ ꯆꯥꯕ ꯅꯨꯡꯉꯥꯏꯕꯅꯦ ꯅꯣꯏꯗꯤ ꯆꯥꯗꯦ
ꯑ ꯁꯣꯏꯕꯨꯝ ꯍꯥꯞꯄꯒꯗꯤ ꯑꯃꯨꯛꯈꯥꯎ ꯊꯣꯡꯗ꯭ꯔꯤ
ꯑꯣ ꯇꯧꯋꯣ ꯅꯈꯣꯏꯁꯨ ꯊꯣꯡꯉꯣ ꯅꯣꯡꯃꯗꯤꯀꯣ ꯎꯝ ꯁꯧꯒ꯭ꯔꯤꯗꯤ ꯍꯥꯞꯄ꯭ꯔꯒ ꯆꯥꯈ꯭ꯔꯕ꯭ꯔꯥ
ꯁꯧ ꯑꯥ ꯁꯧꯒ꯭ꯔꯤ ꯁꯣꯏꯕꯨꯝ ꯑꯕꯥꯎ ꯍꯥꯞꯄꯒ ꯆꯥꯗ꯭ꯔꯤꯌꯦ ꯑꯣꯛꯁꯥꯗ
ꯑꯩꯌꯥ ꯌꯥꯝ ꯍꯧꯕꯅꯤꯀꯣ ꯑꯁꯦꯡꯕꯅꯦ ꯇꯥꯕ꯭ꯔ
ꯑꯥ ꯇꯥꯏꯌꯦ
ꯑꯣꯛꯁꯥꯒꯥ ꯁꯧꯒ꯭ꯔꯤ ꯑꯣꯛꯁꯒ ꯑ ꯌꯦꯟꯗꫭ
ꯑꯥ
ꯍꯥꯎꯕꯅꯤꯀꯣ ꯁꯧꯒ꯭ꯔꯤ ꯍꯥꯞꯄꯔꯒꯀꯣ ꯌꯥꯝ ꯍꯥꯞꯀꯅꯨ ꯁꯧꯒ꯭ꯔꯤꯗꯣ ꯁꯧꯒ꯭ꯔꯤ ꯃꯅꯥꯗꯣ ꯈꯔꯇꯪ ꯍꯥꯞꯔꯒ ꯑꯌꯥ ꯑꯗꯨꯗꯤꯀꯣ ꯃꯍꯤꯁꯨꯀꯣ ꯑꯁ ꯍꯧꯕꯗꯣ ꯍꯧꯕꯗꯣ ꯇꯨꯝꯃꯁꯨ ꯅꯨꯡꯉꯥꯏꯕꯅꯤ
ꯑꯣꯛꯁꯥꯁꯦ ꯌꯥꯝ ꯄꯥꯝꯃꯦꯕ ꯆꯥꯕꯁꯦ
ꯑꯥ
ꯑꯗꯨꯗꯨꯅ ꯃꯌꯥꯟ ꯑꯇꯩ ꯍꯥꯞꯇꯕꯤꯗ ꯑꯣꯛꯁꯥꯗꯣ ꯈꯛ ꯊꯣꯡꯉꯒ ꯆꯥꯕꯒꯤ
ꯑꯥ
ꯑꯇꯩꯗꯤ ꯄꯥꯛ ꯄꯥꯝꯗꯦ ꯑꯣꯛꯇꯤ ꯐꯖꯅ ꯄꯥꯝꯃꯦ ꯆꯥꯕ
ꯑꯥ ꯑꯣꯛꯁꯦ ꯎꯝ ꯑꯗꯨꯝ ꯑꯥ ꯑꯗꯨ ꯑꯣꯏꯔꯗꯤꯀꯣ ꯅꯪ ꯎꯝ ꯍꯦꯟꯅ ꯍꯧꯒꯅꯤ ꯅꯪꯃꯗꯤ ꯇꯧꯋꯣ
ꯍꯣꯏ ꯍꯦ ꯍꯥꯞꯄ ꯍꯥꯞꯀꯦ ꯁꯧꯒ꯭ꯔꯤꯗꯣ
ꯎꯝ ꯁꯥꯎꯒꯔꯤꯒꯤ ꯑꯝ ꯀꯔꯤꯔ ꯑꯥ ꯑꯥ ꯃꯅꯥ ꯅꯠꯇꯕ ꯑꯥ ꯎꯝ ꯃꯥꯒꯤ ꯍꯣꯏ ꯑꯥ ꯀꯔꯤꯔꯥ ꯃꯥꯒꯤ ꯑꯝ ꯃꯥꯒꯤ ꯂꯩ ꯂꯩ
ꯑꯥ
ꯃꯥꯒꯤ ꯂꯩ ꯂꯩꯗꯣ
ꯑꯥ
ꯂꯩꯒꯤ ꯎꯝ ꯀꯔꯤ ꯍꯥꯏꯒꯦꯔꯥ
ꯑꯃ ꯄꯥꯜꯂꯛꯄꯗꯨꯔꯣ
ꯂꯩ ꯂꯩ ꯂꯩ ꯊꯣꯛꯄ ꯂꯣꯏꯔꯒ ꯀꯔꯤꯗ ꯊꯣꯛꯄꯗꯣ
ꯃꯍꯩ ꯃꯍꯩ
ꯑꯥ ꯃꯍꯩꯗꯣ ꯃꯍꯩ ꯃꯍꯩꯁꯨ ꯍꯧꯕꯅꯤꯀꯣ ꯃꯍꯩꯗꯨꯗꯣ
ꯑꯣ ꯍꯥꯞꯄꯒ ꯊꯣꯡꯒꯦ ꯑꯗꯨꯗꯤ
ꯎꯝ ꯃꯍꯩꯁꯨ ꯌꯥꯝ ꯍ ꯑꯥ ꯑꯗꯨ ꯃꯅꯥꯒ ꯆꯞ ꯃꯥꯟꯅꯕꯅꯤ
ꯑꯣ ꯀꯌꯥꯝ ꯍꯥꯞꯀꯅꯤ ꯑꯗꯣ ꯑꯣꯛ ꯀꯤꯂꯣ ꯑꯃꯗ ꯊꯣꯡꯕꯗ ꯑꯗꯨ ꯁꯧꯒ꯭ꯔꯤꯗꯣ ꯀꯌꯥꯝ ꯍꯥꯞ ꯐ ꯊꯣꯡꯒꯅꯤ
ꯌꯥꯝꯅꯗꯤ ꯍꯥꯞꯀꯅꯨ ꯈꯔꯇꯪ ꯍꯥꯞꯄꯣ ꯈꯔꯇꯪ ꯍꯥꯞꯔꯒ ꯀꯣ
ꯑꯥ
ꯑꯥ ꯑꯗꯨꯝ ꯍꯥꯞꯄꯣꯑꯣ ꯌꯥꯝ ꯍꯥꯞꯀꯅꯨ ꯑꯗꯨꯒ ꯆꯥꯕꯗꯣ ꯌꯥꯝ ꯍꯥꯎꯕꯅꯦ
ꯍꯣꯏ
ꯇꯧ ꯑꯝ ꯅꯣꯡꯃꯗꯤ ꯇꯧꯋꯣ
ꯍꯣꯏ ꯇꯧꯒꯦ
ꯊꯣꯡꯉꫭ ꯎꯝ
ꯍꯥꯏꯗꯤ ꯑꯩꯁꯨ ꯑꯣꯛꯁꯦ ꯌꯥꯝ ꯄꯥꯝꯕꯅꯤꯅ ꯑ ꯁꯣꯏ ꯕꯨꯝꯒ ꯃꯤꯅ ꯃꯤꯕꯨ ꯑꯇꯩꯅ ꯊꯣꯡꯕꯗꯨ ꯁꯣꯏꯕꯨꯝꯒ ꯍꯥꯞꯄꯒ ꯊꯣꯡꯕꯗꯤ ꯎꯕ ꯑꯗꯣ ꯑꯩꯅ ꯁꯨꯝ ꯑꯣꯛꯇꯣ ꯈꯛ ꯆꯥꯕ ꯄꯥꯝꯕꯒꯤ
ꯑꯣ ꯑꯥ ꯍꯥꯎꯕꯅꯤ ꯍꯥꯎꯒꯅꯤ
ꯑꯂꯨꯗꯁꯨ ꯑꯗꯨꯝ ꯍꯥꯎꯋꯦꯗ
ꯑꯥ ꯍꯣꯏ
ꯁꯟꯁꯥꯗꯤ ꯅꯈꯣꯏꯅ ꯀꯃꯥꯏꯅ ꯊꯣꯡꯕ꯭ꯔꯥ
ꯁꯟꯁꯥꯗꯤ ꯑꯩꯈꯣꯏꯅ ꯍꯥꯟꯅ ꯈꯔ ꯐꯨꯠꯇꯣꯛꯑꯦ ꯍꯥꯏꯗꯤ ꯃꯥꯒꯤ ꯁꯪ ꯒꯣꯝ ꯃꯅꯝ ꯅꯝꯕꯗꯣ
ꯑꯣ ꯑꯣ
ꯑꯗꯨꯗꯣ ꯐꯨꯠꯇꯣꯛꯑꯒ ꯊꯨꯝ ꯈꯔ ꯍꯥꯞꯄꯦ ꯑꯗꯨꯗꯒꯤ ꯁꯤꯡꯒꯨꯝꯕ ꯇꯤꯜꯍꯧꯒꯨꯝꯕ ꯈꯔ ꯍꯥꯞꯄ ꯐꯨꯠꯂꯦ
ꯎꯝ
ꯑꯗꯨꯗꯨꯒ ꯁꯥꯗꯣ ꯈꯒ ꯃꯨꯜꯂꯛꯑꯦ ꯍꯥꯏꯔꯀꯥꯟꯗ ꯊꯥꯎ ꯑꯗ ꯇꯤꯜꯍꯧ ꯆꯅꯝ ꯀꯩꯀꯩ ꯉꯧꯔꯒ ꯁꯥꯗꯨ ꯑꯃꯨꯛ ꯍꯥꯞꯆꯜꯂꯦꯕ ꯑꯗꯨꯒ ꯉꯧꯕꯗ ꯁꯥꯗꯣ ꯃꯨꯜꯂꯛꯑꯦ ꯍꯥꯏꯔꯀꯥꯟꯗ ꯃꯥꯒꯤ ꯉꯁꯥꯏ ꯐꯨꯠꯈꯤꯕꯒꯤ ꯃꯍꯤꯗꯣ
ꯎꯝ
ꯃꯍꯤꯗꯣ ꯈꯤꯇꯪ ꯍꯥꯞꯄꯦ ꯑꯗꯨꯗꯨꯒ ꯏꯁꯤꯡ ꯍꯥꯞꯄꯒ ꯑꯗꯨꯝ ꯂꯣꯜꯂꯦ ꯊꯣꯇꯣꯛ ꯅꯕꯅꯦꯅ ꯍꯥꯏꯗꯤ ꯀꯨꯏꯅ ꯂꯣꯟꯗ꯭ꯔꯗꯤ